ꯍꯥꯎ ꯀꯩꯝꯗꯧꯔꯤꯒꯦ
ꯑ ꯍꯦꯛꯒ
ꯍꯥꯥ ꯎꯝ ꯀꯩꯗꯧꯔꯒ ꯂꯩꯔꯝꯃꯤꯅꯣ
ꯑꯩꯈꯣꯏꯒꯤ ꯍꯅꯧ ꯐꯗꯦꯕ ꯀꯣ
ꯍꯥꯥꯎ ꯎ ꯇꯌꯦ ꯇꯥꯏꯌꯦ
ꯑꯣ ꯑꯩꯈꯣꯏꯒꯤ ꯍꯩꯅꯧ ꯐꯖꯅ ꯄꯥꯜꯂꯦꯕ
ꯑꯥ
ꯑꯗꯨ ꯄꯣꯝꯅꯕꯅ ꯑꯩꯣꯏ ꯁꯉ ꯌꯥ ꯍꯦꯛ ꯄꯤꯗꯣ ꯍꯣꯡꯕ꯭ꯔꯥ
ꯑꯥ
ꯊꯪꯉꯤꯉꯩꯗ ꯍꯦꯛꯑꯒ ꯑꯣꯝꯃꯒ ꯊꯝꯃꯒ ꯑꯃ ꯌꯦꯂꯨ ꯆꯪꯉꯀꯥꯟꯗ ꯌꯣꯟꯕꯤꯗꯣ
ꯎꯝ
ꯑꯗꯨꯃꯥꯏꯅ ꯇꯧꯋꯦꯕ ꯃꯃꯥꯡ ꯆꯍꯤ ꯑꯩꯁꯨ ꯆꯍꯤ ꯈꯨꯗꯤꯡꯒꯤ ꯑꯗꯨꯃꯥꯏꯅ ꯑꯗꯨꯝ ꯇꯧꯕ ꯍꯥꯏꯇꯥꯔꯦ
ꯑꯥ
ꯄꯩꯁꯥ ꯌꯥꯝ ꯐꯪꯉꯦꯕ
ꯑꯥ
ꯑꯗꯣ ꯍꯟꯗꯛꯁꯨ ꯑꯩꯅꯧ ꯌꯥꯝꯗꯤꯦ ꯑꯗꯨꯝ ꯑꯩꯅꯧ ꯂꯤꯁꯤꯡ ꯑꯅꯤꯃꯨꯛ ꯍꯦꯛꯑꯦꯕ
ꯑꯝ
ꯐꯤ ꯑꯃꯅꯤꯅꯤꯗ ꯂꯣꯏ ꯂꯣꯏꯁꯤꯜꯂꯦ
ꯑꯁ ꯑꯗꯨꯗꯤ ꯀꯦꯖꯤꯗ ꯑꯣꯜꯂ ꯌꯣꯟꯗꯣꯏꯔ
ꯑꯥ ꯀꯦꯖꯤꯗ ꯍꯌꯦꯡ ꯑꯣ ꯑꯣ ꯃꯨꯜꯂꯀꯥꯟꯗ ꯑꯣꯟꯗꯣꯏ
ꯑꯣ ꯑꯣꯖꯤꯦ
ꯍꯥꯥ
ꯑꯣꯝꯃꯤꯔꯕ ꯍꯧꯖꯤꯛ ꯑꯣꯝꯃ ꯊꯝꯗꯣꯏꯔꯕ꯭ꯔꯣ
ꯁꯝꯗꯣꯏꯅꯦꯦ
ꯎꯝ ꯑꯗꯨ ꯇꯤꯟꯒꯨꯝꯕ ꯆꯥ ꯇꯤꯟꯒꯨꯝꯕ ꯆꯥꯕ ꯌꯥꯎꯗꯕ꯭ꯔꯥ
ꯆ ꯆ ꯌꯥꯎ ꯑꯗꯨꯣꯏꯅꯦ ꯌꯥꯎꯕꯕꯁꯤ ꯌꯥꯝ ꯀꯟꯅꯗꯤ ꯌꯥꯎꯗꯦꯕꯀꯣ ꯄꯤꯛꯏꯉꯥꯏ ꯑꯩꯈꯣꯏꯒꯤ ꯃꯄꯥꯟꯅ ꯁꯥꯔꯤ ꯃꯇꯝꯗꯣ
ꯑꯥ
ꯑꯗꯨꯗ ꯍꯤꯗꯥꯛ ꯀꯥꯞꯊꯣꯛꯇꯣꯏꯅꯦꯕ ꯍꯥꯏꯗꯤ ꯑꯩꯈꯣꯏꯒꯤ ꯌꯥꯝ ꯄꯥꯅꯕ ꯅꯠꯇꯕ ꯍꯥꯏꯇꯥꯔꯦ ꯃꯥꯒꯤ ꯇꯤꯟꯗꯣ ꯑꯩꯈꯣꯏꯒꯤ ꯄꯤꯛꯏꯉꯩꯗ ꯃꯄꯥꯟꯗꯨꯗ ꯆꯪꯉꯒ ꯃꯣꯏꯁꯦ ꯍꯌꯦꯡ ꯃꯔꯨꯝ ꯀꯣꯛꯁꯜꯂꯝꯃꯒ ꯆꯥꯎꯔꯛꯑꯀꯥꯟꯗꯅꯦꯕ ꯑꯩꯈꯣꯏꯅꯒ ꯑꯥ ꯃꯅꯤ ꯌꯥꯔ ꯃꯨꯅꯤꯗ ꯌꯥꯔꯃ ꯌꯥꯎꯕꯗꯣ ꯑꯗꯣ ꯑꯗꯨꯒꯤ ꯑꯗꯨꯃꯥꯏꯅ ꯂꯥꯛꯇꯣꯏꯅꯦꯕ ꯃꯥꯅ ꯆꯥꯎꯔꯛꯑꯀꯥꯟꯗ ꯃꯄꯨꯡ ꯃꯔꯔꯤ ꯐꯥꯔꯛ ꯐꯥꯔꯛꯑꯀꯥꯟꯗꯅꯦꯕ ꯑꯗꯨ ꯍꯩꯅꯧꯗꯨꯅ ꯑꯃꯨꯛ ꯃꯄꯨꯡ ꯃꯔꯩ ꯐꯥꯔꯛꯑꯀꯥꯟꯗꯅꯦꯕ ꯍꯧꯖꯤꯛꯇꯤ ꯃꯨꯅꯤꯜꯗꯣ ꯆꯪꯉꯤꯗꯣ ꯑꯗꯨ ꯑꯗꯨꯅ ꯍꯧꯦ ꯃꯄꯥꯟ ꯁꯥꯕꯁꯦ ꯇꯤ ꯄꯤꯛꯏꯉꯩꯗ ꯍꯤꯗꯥꯛ ꯀꯥꯞꯊꯣꯛꯎꯧꯕꯁꯦ ꯁꯤꯁꯤꯅ ꯈ꯭ꯋꯥꯏ ꯕꯦꯁ ꯀꯕ
ꯑꯥ
ꯑꯗꯨꯃꯥꯏꯅ ꯇꯧꯋꯦ ꯍꯣꯏ ꯑꯗꯨꯝ ꯇꯤꯟ ꯆꯥꯕ ꯌꯥꯎꯔꯛꯄꯁ ꯁꯦ ꯑꯗꯨꯝ ꯈꯪꯉꯦꯕ
ꯑꯥ
ꯑꯩꯈꯣꯏꯒꯤ ꯈꯪꯉꯛꯏꯁꯦ ꯑꯩꯈꯣꯏꯒꯤ ꯃꯨꯟꯕ ꯃꯨꯜꯂꯤ ꯃꯨꯜꯂꯤ ꯇꯧꯔꯛꯄ ꯇꯥꯏꯃꯤꯡꯁꯤꯗ ꯍꯟꯇꯣꯔꯛꯀꯅꯦꯕ ꯃꯣꯏꯒꯤ ꯃꯄꯥꯟ ꯀꯥꯆꯤꯟꯒꯨꯝꯕꯗ ꯅꯠꯇ꯭ꯔꯒꯅ ꯃꯃꯥꯏꯒꯨꯝꯕ ꯑꯃꯗ ꯇꯧꯔꯒ ꯇꯤꯟꯖꯥ ꯍꯒꯤ ꯐꯒꯤ ꯃꯨꯔ ꯀ ꯂꯩꯔ ꯑꯗꯣ ꯑꯗꯨꯝ ꯍꯥꯏ ꯇꯧꯔꯒ ꯍꯜꯂꯛꯀꯅꯦꯕ
ꯑꯆꯥ ꯑꯆꯥ
ꯑꯗꯨꯃꯥꯏꯅ ꯇꯧꯔꯀꯥꯟꯗ ꯈꯪꯉꯦꯕ ꯇꯤꯟ ꯆꯥꯏꯁꯤꯅ ꯀꯔꯝꯕꯅꯣ ꯇꯤꯟ ꯆꯥꯏꯗ꯭ꯔꯤꯁꯤꯅ ꯀꯔꯝꯕꯅꯣ ꯈꯟꯇꯣꯛꯑꯒ ꯑꯩꯈꯣꯏꯅ ꯀꯤꯂꯣꯗ ꯂꯨꯄꯥ ꯌꯥꯡꯈꯩ ꯌꯥꯡꯈꯩꯗ ꯑꯣꯏꯗꯣꯏꯅꯤ
ꯑꯣ
ꯑꯗꯨꯝ ꯀꯤꯂꯣ ꯑꯃꯗ ꯑꯩꯈꯣꯏꯒꯤ ꯍꯩꯅꯧ ꯃꯔꯤ ꯅꯠꯇ꯭ꯔꯒꯅ ꯑꯍꯨꯝ ꯁꯨꯃꯥꯏꯅ ꯆꯜꯂꯦꯕ ꯑꯗꯨꯃꯥꯏꯅ ꯇꯧꯔ ꯌꯣꯟꯗꯣꯏꯅꯦ ꯕꯖꯥꯔꯗ ꯌꯣꯟꯊꯣꯛꯇꯣꯏꯅꯦ
ꯑꯠꯆꯥ ꯑꯆꯥ ꯍꯩꯅꯧ ꯄꯥꯝꯕꯤ ꯀꯌꯥ ꯊꯥꯏ ꯂꯩ ꯍꯧꯒꯦ
ꯍꯩꯅꯧ ꯄꯥꯝꯕꯤ ꯌꯥ ꯆꯅꯤꯃꯨꯛ ꯍꯧꯏ
ꯑꯆꯥ ꯑꯆꯥ
ꯍꯩꯅꯧ ꯑꯃ ꯀꯔꯤ ꯍꯥꯏꯗ ꯃꯃꯤꯡ ꯈꯪꯗꯦꯅꯦ ꯃꯊꯟꯗ ꯑꯩꯈꯣꯏꯒꯤ ꯑꯃ ꯀꯣꯡꯈꯠꯂꯛꯄꯗ ꯍꯪꯕ꯭ꯔꯥ ꯃꯊꯨꯝ ꯃꯇꯨꯝ ꯈꯤꯇꯪ ꯇꯨꯝꯇꯛ ꯇꯧꯕꯗꯣ
ꯑ
ꯑꯗꯣ ꯑꯗꯨꯃꯥꯏꯅ ꯇꯧꯋꯦꯕ
ꯐꯥꯏꯅꯦ
ꯎꯝ ꯆꯥꯅꯤꯡꯗ꯭ꯔꯣꯅ
ꯆꯥꯅꯤꯡꯉꯦ ꯃꯊꯪ ꯂꯥꯛꯄꯗ ꯆꯥꯕ꯭ꯔꯥ ꯅꯠꯇ꯭ꯔ ꯅꯪ ꯂꯥꯛꯄ꯭ꯔꯥ ꯄꯣꯔꯛꯄ꯭ꯔꯥ ꯇꯧꯔꯛꯑꯣ
ꯑꯣ ꯕꯖꯥꯔꯒꯨꯝꯕ ꯈꯣꯠꯄ ꯀꯥꯟꯗ ꯍꯥꯏꯒꯠꯂꯛꯑꯀꯥꯟꯗ ꯄꯨꯔꯛꯀꯦ ꯃꯨꯜꯂꯀꯥꯟꯗ ꯑꯩꯅ ꯍꯦꯛ ꯁꯪꯉꯀꯥꯟ ꯅꯠꯇ꯭ꯔꯒꯅ ꯄꯣꯠ ꯊꯥꯕ ꯂꯥꯛꯄ ꯀꯥꯟꯗ ꯄꯥꯏꯔꯛꯀꯦ
ꯍꯣꯏ
ꯎꯝ ꯊꯣꯏꯗꯣꯛꯄ ꯊꯕꯛ ꯂꯩꯇꯕ ꯅꯠꯇ꯭ꯔꯣ ꯑꯣ ꯆꯥ ꯑꯗꯨꯗꯤ ꯅꯪ ꯀꯣꯏꯊꯣꯛꯄꯁꯨ ꯌꯥꯕꯅꯤ ꯅꯪ ꯑꯩꯈꯣꯏꯗ ꯀꯣꯏꯔꯛꯇꯕꯒ ꯆꯍꯤ ꯀꯌꯥ ꯐꯥꯔꯦ
ꯀꯣꯏꯔꯦꯅꯤ ꯍꯥꯏꯖꯅꯦ ꯀꯣꯏꯔꯛꯀꯦ ꯀꯣꯏꯔꯛꯀꯦ
ꯑꯗꯨꯅꯤ ꯅꯣꯡ ꯐꯥꯗꯣꯛꯇꯁꯨ ꯀꯣꯏꯊꯣꯔꯛꯎ ꯏꯇꯥꯎ ꯑꯃ ꯂꯩꯅꯤ ꯀꯥꯏꯅ ꯅꯪ ꯀꯥꯎꯔ ꯃꯥꯜꯂꯦ ꯑꯩꯁꯨ ꯅꯣꯏꯔꯣꯝꯗꯗꯤ ꯂꯥꯛꯄꯅꯦ ꯅꯪꯅ ꯍꯦꯛ ꯂꯩꯔꯝꯗꯕ ꯇꯥꯏꯃꯤꯡꯒꯨꯝꯕ ꯑꯣꯏꯕ
ꯑꯗꯨꯅꯤꯅꯦ ꯅꯪꯅ ꯍꯥꯟꯅ ꯅꯪꯅ ꯈꯨꯗꯛ ꯈꯨꯗꯛꯇ ꯍꯦꯛꯇ ꯍꯥꯏꯖꯤꯜꯂꯦ ꯈꯤꯇꯪ ꯋꯥꯠꯂꯤꯉꯥꯏ ꯍꯣꯏ ꯍꯌꯦꯡ ꯉꯁꯤ ꯂꯥꯛꯅꯤ ꯍꯥꯏꯗꯤ ꯉꯔꯥꯡꯒꯨꯝꯕ ꯄꯥꯎ ꯐꯥꯎꯔꯛꯑꯗꯤ ꯍꯔ ꯂꯣꯛꯅꯤ ꯍꯥꯏꯔꯖꯨ ꯑꯦ ꯚꯥꯏ ꯍꯥꯏꯒꯠꯂꯛꯇꯣꯏꯔꯦꯕꯨ ꯍꯥꯏꯔꯖꯨ ꯈꯔ ꯐꯩꯗꯅ ꯉꯁꯥꯏ ꯇꯧꯔ ꯀꯥꯟ ꯊꯣꯛꯂꯛꯑꯣ ꯑꯗꯨꯗꯤ ꯑꯩꯅ ꯆꯠꯊꯣꯛꯄ ꯇꯥꯏꯃꯤꯡꯁꯨ ꯊꯣꯛꯄꯤꯌꯨ
ꯎꯝ ꯃꯥꯅꯦ ꯃꯥꯅꯦ ꯅꯪ ꯍꯦꯛꯇ ꯊꯕꯛꯁꯦ ꯅꯪ ꯊꯕꯛꯁꯦ ꯍꯦꯛꯇ ꯆꯤꯜ ꯂꯩꯔꯝꯃꯤꯅꯤ
ꯑꯁ ꯄꯩꯁꯥ ꯐꯪꯗꯕ ꯊꯕꯛꯀꯤꯗꯤ ꯆꯤꯟꯈ꯭ꯔꯕ ꯑꯩ ꯈꯛ ꯉꯥꯏ ꯑꯩ ꯊꯣꯏꯕꯅꯤ ꯅꯥꯎ ꯀꯩ ꯑꯩꯈꯣꯏ ꯆꯠꯂꯝ ꯄꯩꯁꯥ ꯐꯪꯗꯔꯤꯁꯦ
ꯑꯣ ꯑꯦ ꯑꯗꯨꯒꯤꯁꯨ ꯃꯇꯝ ꯂꯥꯛꯈꯤꯅꯤꯗ ꯀꯩꯅꯣꯅꯦ ꯌꯥꯝ ꯍꯦꯟꯅ ꯈꯟꯖꯤꯜꯂꯨꯕ ꯌꯥꯕ ꯅꯠꯇꯦꯗ ꯄꯨꯟꯁꯤꯁꯦ
ꯎ
ꯄꯩꯁꯥ ꯄꯥꯏꯅꯤ ꯍꯥꯏꯕ ꯅꯨꯄꯥꯗꯨꯁꯨ ꯑꯋꯥꯠ ꯄ ꯀꯩꯅꯣꯝꯗꯤ ꯁꯣꯏ ꯂꯩꯔꯝꯗꯣꯏꯅꯦ ꯄꯩꯁꯥ ꯄꯥꯏꯃꯜꯂꯁꯨ ꯑꯩꯈꯣꯏꯒꯤ ꯀꯔꯤ ꯀꯣꯛ ꯆꯥꯛꯂꯛꯄ ꯑꯗꯒꯤ ꯀꯔꯤ ꯅꯨꯡꯉꯥꯏꯕꯁꯤ ꯀꯔꯤꯅꯣ ꯈꯪꯉꯣꯏꯗꯣꯏꯔꯤ ꯃꯈꯣꯏ ꯕꯣꯗꯤ ꯒꯥꯔꯗꯀ ꯏꯟꯅꯔ ꯆꯠꯂꯛꯑꯅꯤ ꯑꯗꯒꯤꯗꯤ ꯁꯣꯁꯦꯜ ꯂꯥꯏꯐ ꯄꯥꯕ꯭ꯂꯤꯛꯇ ꯊꯣꯛꯄꯒꯤ ꯃꯣꯏ ꯀꯔꯤꯗꯣ ꯐ꯭ꯔꯤꯗꯝ ꯑꯣꯐ ꯐ꯭ꯔꯤꯗꯝ ꯑꯣꯐ ꯋꯥꯔꯛ ꯐ꯭ꯔꯤꯗꯝ ꯑꯣꯐ ꯏꯁꯄꯤꯁ ꯑꯣꯐ ꯐ꯭ꯔꯤꯗꯝꯐꯥꯎ ꯀꯔꯤ ꯀꯔꯤꯁꯦ ꯃꯣꯏ ꯉꯥꯡꯕ ꯌꯥꯔꯣꯏꯗꯣꯏꯅꯤ ꯊꯤꯡꯖꯤꯜꯂꯛꯇꯣꯏꯅꯤ ꯃꯣꯏ ꯖꯤ ꯑꯦꯁ ꯇꯤ ꯋꯥꯡꯈꯠꯂꯛꯀꯅꯤ ꯑꯗꯗꯤ ꯑꯗꯨꯅꯦ ꯇꯧꯊꯣꯛꯂꯤꯁꯦ ꯍꯥꯏꯗꯤ ꯔꯥꯎꯟ ꯑꯝꯗ ꯌꯥꯎꯔꯛꯇꯣꯏꯁꯦ ꯃꯣꯏ ꯃꯤ ꯃꯤꯂꯤꯌꯟ ꯃꯤꯂꯤꯌꯟ ꯌꯥꯎꯔꯦꯅ ꯈꯜꯂꯣ ꯑꯗꯨꯗꯤ ꯀꯥꯛꯂꯛꯇꯣꯏꯅꯤ ꯏꯟꯗꯤꯌꯥ ꯄꯣꯛꯎꯕ ꯈꯣꯏꯗꯤ
ꯃꯥꯅꯦ
ꯑꯦ ꯃꯝꯇꯥ ꯕꯦꯅꯔꯖꯤꯅ ꯀꯌꯥꯅꯣ ꯅꯪ ꯀ ꯐꯂꯣꯖꯤ ꯖꯤ ꯑꯦꯁ ꯐꯇꯤꯗ ꯂꯨꯄꯥ ꯂꯥꯛ ꯑꯃ ꯆꯥꯕꯗꯥ ꯂꯨꯄꯥ ꯂꯤꯁꯤꯡ ꯀꯨꯟꯃꯉꯥ ꯅꯠꯇ꯭ꯔꯣ ꯀꯛ ꯗꯣꯏꯖꯦ ꯎꯝ ꯎꯝ ꯕꯦꯔꯥꯅꯤꯃꯦ ꯌꯥꯗꯦꯃꯦ ꯃꯅꯤꯄꯨꯔ ꯑꯩꯈꯣꯏ ꯏꯟꯗꯤꯌꯥꯗꯣ ꯄꯣꯛꯎꯕꯁꯦ ꯑꯩꯈꯣꯏ ꯀꯣꯝꯕꯣꯗꯤꯌꯥꯒꯨꯝꯕ ꯄꯩꯁꯥ ꯄꯥꯏꯗꯁꯨ ꯃ ꯑꯩꯍ ꯏꯗꯈꯣꯏ ꯃꯥꯐꯌꯥ ꯀꯥꯡꯕꯨꯒ ꯂꯤꯡꯈꯠꯄ ꯌꯥꯕ ꯎꯝ ꯑꯗꯨ ꯑꯗꯨ ꯇꯧꯕꯗ ꯑꯗꯨꯒꯕ ꯑꯩ ꯔꯁꯤꯌꯥꯒꯨꯝꯕ ꯕꯥ ꯅꯗꯝ
ꯅꯨꯡꯉꯥꯏ ꯋꯥꯔꯤꯁꯦ ꯕꯥ ꯅꯣꯏꯗꯣ ꯂꯝ ꯂꯩꯔꯗꯤ ꯀꯩꯅꯣ ꯅꯪ ꯅꯣꯡꯒꯡ ꯍꯩ ꯊꯥꯕ꯭ꯔꯥ ꯅꯣꯏꯗ
ꯅꯣꯡꯍꯡꯈꯩ ꯑ ꯊꯥꯕꯅꯦ ꯑꯗꯣ ꯁꯤꯡꯗꯦꯅꯤ
ꯅꯣꯡꯒꯥꯡ ꯍꯩꯗꯧꯅꯦꯕ ꯊꯥꯅꯤꯡꯉꯦ
ꯑꯦ ꯑꯩꯈꯣꯏꯅ ꯑ ꯅꯪ ꯌꯥꯎꯗ ꯃꯥꯜꯂꯤ ꯑꯩꯈꯣꯏꯅ ꯀꯣꯂꯦꯖ ꯂꯥꯏꯐꯇ ꯑꯣꯏꯔ ꯃꯥꯜꯂꯦ
ꯎꯝ
ꯖꯂꯦꯕ
ꯑꯥ
ꯑ ꯀꯩ ꯀꯔꯤ ꯕꯖꯥꯔ ꯑꯃ ꯀꯣꯏꯔꯛꯑꯦꯕꯀꯣ ꯁꯤꯂꯣꯡ ꯕꯖꯥꯔꯗꯁꯨ ꯌꯣꯟ ꯃꯥꯜꯂꯦ ꯁꯨꯝꯃꯦ ꯅꯣꯡꯉꯥꯡ ꯍꯥꯏꯩꯁꯦ ꯁꯪꯁꯨ ꯁꯪꯉꯤꯀꯣ ꯁꯪꯕ ꯑ ꯉꯥꯡꯕ ꯌꯥꯎꯔꯛꯏꯀꯣ
ꯍꯣꯏ ꯌꯥꯎꯋꯦ ꯌꯥꯎꯋꯦ ꯃꯣꯏ ꯐꯦꯟꯁꯤꯖ ꯐ ꯖꯗꯔ
ꯃꯣꯏ ꯁꯤꯂꯣꯡ ꯕꯖꯥꯔꯅꯦ ꯑꯗ ꯁꯤꯂꯣꯡꯒ ꯊꯥꯕꯒꯤ
ꯑꯣ ꯐꯦꯟꯁꯤ ꯖꯥ ꯍꯥꯏꯕꯔ
ꯂꯤꯂꯣꯡꯒꯤꯗꯤ ꯀꯩ ꯅꯠꯇ꯭ꯔꯣ ꯑꯥꯏꯖꯋꯥ ꯅꯠꯇ꯭ꯔꯣ
ꯑꯩꯁꯨ ꯈꯪꯗꯦꯗ
ꯀꯥꯎꯋꯦꯅꯦ ꯂꯥꯏꯔꯤꯛꯁꯦ ꯇꯝꯗ꯭ꯔꯃꯤꯅꯤꯅ ꯑꯃꯨꯛ
ꯑꯣꯦ
ꯉꯥꯎꯔꯦꯕ ꯑꯗꯣ ꯑꯗꯨꯒꯤꯗ ꯑꯩꯈꯣꯏꯅ ꯂꯩꯔꯛꯄꯁꯦ ꯀꯔꯤ ꯇꯧꯋꯦꯕ ꯑ ꯣꯡ ꯉꯥꯡꯍꯩꯗꯣ ꯍꯖꯅꯦ ꯂꯩꯔꯦ ꯃꯅꯤ ꯍꯦ ꯁꯤꯟꯁꯨ ꯆꯠꯂꯦ ꯑꯗꯨꯒ ꯑꯉꯥꯡꯕꯗꯨꯅꯅꯦ ꯑꯉꯥꯡꯕꯗꯨ ꯄ ꯊꯨꯝꯃꯦ
ꯑ
ꯈꯦꯠꯅꯕ ꯁꯝꯒ ꯑꯉꯥꯡꯕ ꯑꯉꯥꯡꯕꯁꯤꯅ ꯂꯦꯄ ꯄꯗ ꯍꯥꯎꯕꯖꯥꯅꯤꯗꯣ
ꯎꯝ
ꯁꯪꯕꯕꯗꯤ ꯑꯗꯨꯃꯥꯏꯅ ꯇꯧꯔꯒ ꯍꯂꯑꯦ ꯑꯗꯨꯃꯥꯏꯅ ꯍꯤꯂꯛꯑꯦ ꯂꯩꯔꯛꯑꯦ ꯍꯥꯏꯕ ꯁꯨꯝ ꯃꯣꯔꯣꯛꯀ ꯌꯥꯎꯔꯒ ꯃꯣꯏ ꯐꯖꯅ ꯄꯤꯔꯛꯄꯅꯦ ꯅꯨꯡꯥꯏꯇꯔꯦ ꯅꯗꯪ ꯀꯩ ꯅꯣꯡꯒꯈꯩꯒꯤ ꯋꯥꯔꯤ ꯅꯤꯡꯁꯤꯡꯉꯛꯏꯔꯣ
ꯅꯣꯡꯉꯥꯍꯩꯒꯤ ꯋꯥ ꯅꯤꯡꯁꯤꯡꯥꯡꯉꯛꯄ ꯅꯠꯇꯦ ꯏꯃꯥꯟꯅꯕ ꯐꯌꯦꯡꯗ ꯆꯠꯂꯨꯏꯕ ꯑꯩ ꯁꯤꯉ ꯁꯤꯕꯨꯗꯤ ꯅꯠꯇꯦ ꯊꯥꯃꯨꯛꯀꯤ ꯃꯃꯥꯡ ꯑꯣꯏꯗꯣꯏꯔꯥ ꯊꯥ ꯑꯅꯤꯃꯨꯛꯀꯤ ꯃꯃꯥꯡ ꯑꯣꯏꯗꯣꯏꯔꯥ ꯊꯥ ꯑꯅꯤꯃꯨꯛꯀꯤ ꯃꯃꯥꯡꯗ ꯑꯣꯏꯔꯅꯤ ꯇꯥꯟ ꯆꯥꯔꯗꯤ ꯑ ꯃꯣꯏ ꯆꯠꯂꯒ ꯁꯦꯂꯛꯄ ꯍꯥꯏꯇꯥꯔꯦ ꯃꯣꯏꯗ ꯄꯥꯟꯕꯗꯤ ꯅꯠꯇꯕ ꯆꯠꯂꯒ ꯌ ꯃꯝꯗ ꯄꯥꯜꯂꯦꯅꯀꯣ ꯑꯁꯤ ꯍꯥꯎꯏ ꯍꯥꯏꯇꯥꯔꯦ ꯑꯗꯨꯗꯤ ꯑꯩꯅ ꯀꯥꯔꯒ ꯅꯤꯛꯑꯕ
ꯑꯥ
ꯄꯨꯔꯥ ꯀꯦꯜꯂꯛꯄꯁꯤꯡꯗꯣ ꯑꯗ ꯄꯩꯁꯥ ꯀꯩꯅꯣ ꯇꯧꯔꯒ ꯂꯩ ꯑꯩꯈꯣꯏ ꯁꯤꯗ ꯂꯩ ꯁ꯭ꯋꯥꯏꯗꯒꯤ ꯕꯖꯥꯔꯗꯗꯒꯤ ꯂꯩꯌꯦ ꯣ ꯍꯥꯡꯃꯗꯅꯀꯣ ꯁꯤ ꯂꯥꯏꯕ꯭ꯔꯦꯔꯤ ꯇꯥꯡꯁꯨ ꯇꯥꯡꯉꯦ ꯑꯗꯨꯒ ꯍꯥꯎꯁꯨ ꯍꯥꯎꯇꯦ ꯍꯣꯏ ꯃꯍ ꯎꯇ ꯍꯦꯜ ꯇꯤꯟꯕꯨ ꯆꯨꯝꯃꯤ ꯍꯥꯎꯅꯤꯡ ꯍꯉꯒꯦ
ꯍꯝꯝ ꯑꯥ ꯃꯍꯥꯎꯗꯣ ꯀꯥꯎꯕ ꯉꯝꯗꯦ ꯣꯡꯒ ꯍꯩ ꯏꯃꯥ ꯈꯨ ꯂꯥꯛꯄꯒꯤ ꯅꯣꯡꯒ ꯍꯩ ꯀꯥꯏꯅ ꯅꯪꯅ ꯇꯧꯔꯝꯗꯣꯏꯁ ꯍꯌꯦꯡ ꯍꯌꯦꯡꯗ
ꯑꯥ
ꯅꯨꯡꯉꯥꯏꯕꯅꯤꯗ
ꯎꯝ
ꯅꯦ ꯒꯥꯡ ꯍꯩ ꯑꯦ ꯈꯥꯃꯦꯟ ꯑꯁꯤ ꯃꯔꯦꯟ ꯅ ꯍꯥꯎꯕ ꯍꯦꯟꯕꯅꯦꯍꯦ
ꯈꯃꯤꯅ ꯁꯤꯂꯥꯏ ꯐꯥꯖꯜ
ꯑꯣ ꯏꯇꯥꯎ ꯑꯗꯨ ꯑꯗꯨꯗꯤꯅꯦ ꯑ ꯅꯪ ꯅꯪꯁꯨ ꯊꯕꯛ ꯂꯩꯒꯨꯝ ꯍꯥꯏꯒꯨꯝ ꯇꯧꯋꯤꯗ ꯉꯁꯥꯏ ꯆꯠꯇ꯭ꯔꯔꯕ
ꯎꯝ
ꯑꯣ ꯑꯆꯥ ꯑꯗꯨꯗꯤ ꯑꯩꯁꯨ ꯀꯩꯅꯣ ꯁꯦꯝꯇ ꯊꯕꯛꯉꯩꯁꯦ ꯂꯣꯏꯁꯤꯟꯈꯤꯒꯦ ꯑꯗꯨꯗꯤ ꯀꯣ ꯎꯝ ꯐꯥꯎ ꯐꯥꯎꯅꯁꯦ ꯑꯗꯨꯝ ꯄꯕꯅꯤ ꯇꯧꯔꯛꯑꯣ ꯑꯩꯁꯨꯀꯦ ꯑꯩꯗꯣ ꯑꯩꯅꯧꯗꯣ ꯃꯨꯜꯂꯀꯥꯟꯗ ꯂꯥꯛꯀꯦ
ꯍꯣꯏ ꯍꯣꯏ ꯍꯣꯏ ꯍꯣꯏ ꯅ ꯅꯪꯅ ꯀꯣꯏꯊꯣꯔꯛꯄ꯭ꯔꯥ ꯑꯩꯈꯣꯏ ꯑꯩꯅ ꯀꯣꯏꯊꯣꯔꯛꯄ꯭ꯔ ꯑꯃ ꯇꯧꯔꯁꯤ ꯄꯥꯎ ꯐꯥꯎꯅꯔꯁꯤ ꯎꯝ ꯎꯝ ꯐꯔꯦ ꯐꯔꯦ ꯚ ꯎꯝ ꯎꯝ ꯊꯝꯃꯦ ꯊꯝꯃꯦ
ꯎꯝ ꯊꯝꯃꯦ ꯊꯝꯃꯦ
ꯍ ꯑ